ꯑꯂꯣ ꯍꯜꯂꯣ
ꯍꯜꯂꯣ
ꯑꯣ ꯇꯥꯔꯕꯣ
ꯇꯥꯕ꯭ꯔꯣ
ꯇꯥꯕ꯭ꯔꯣ
ꯇꯥꯏ ꯇꯥꯏ ꯇꯥꯏ
ꯀꯩꯗꯧꯔꯤꯅꯣ
ꯑꯁ ꯇꯧꯐꯝ ꯈꯪꯗꯅ ꯑꯗꯨꯝ ꯀꯣꯏꯔ ꯂꯩꯗ ꯆꯠꯐꯝꯖꯨ ꯂꯩꯇꯦ
ꯀꯣꯏꯐꯝ ꯂꯩꯕꯗꯤ ꯌꯥꯝ ꯅꯨꯡꯉꯥꯏꯅꯦ
ꯑꯁ ꯈꯨꯟꯗ ꯑꯗꯨꯝ ꯀꯣꯏꯔꯤꯅꯦ ꯀꯩꯅꯣ
ꯅꯨꯡꯗ ꯂꯩꯕ ꯅꯨꯡꯉꯥꯏꯕ꯭ꯔꯣ
ꯃꯇꯝꯁꯤꯒꯗꯤ ꯌꯥꯝ ꯇꯜꯂꯦꯗ ꯂꯩꯗꯧꯕ
ꯀꯔꯤꯒꯤ
ꯃꯨꯇꯝꯆꯦ ꯈꯪꯉꯤꯟ ꯈꯪꯉꯤ ꯅꯠꯇ꯭ꯔꯣ ꯅꯪ
ꯑꯥ ꯑꯗꯨꯒꯤꯔꯥ ꯂꯩꯅꯤꯡꯗꯕꯁꯦ
ꯎꯝ ꯂꯥꯡꯕ ꯀꯣꯏꯕ ꯆꯠꯅꯤꯡꯉꯦ ꯆꯠꯄꯁꯨ ꯌꯥꯗꯦ
ꯀꯤꯔꯣꯝꯗ ꯂꯥꯛꯑꯣ ꯀꯣꯏꯅꯕ
ꯍꯣꯏ ꯅꯣꯡꯃ ꯂꯥꯛꯀꯦ ꯍꯥꯏꯔꯛꯑꯣ
ꯍꯦꯁ ꯍꯥꯏꯔꯛꯇ꯭ꯔꯁꯨ ꯑꯗꯨꯝ ꯂꯥꯛꯑꯣ ꯍꯧꯖꯤꯛ ꯍꯧꯖꯤꯛꯁꯨ
ꯂꯥꯏꯐꯝ ꯈꯪꯗꯅ ꯀꯃꯥꯏꯁ ꯂꯥꯛꯇꯣꯏꯔꯣ
ꯑꯥꯏꯁ
ꯅꯠꯇ꯭ꯔꯣ ꯅꯪꯁꯨ ꯀꯣꯏꯔꯛꯎꯅꯦ ꯅꯪꯗꯤ ꯈꯪꯂꯝꯒꯅꯤ
ꯑꯥ ꯈꯪꯉꯤ ꯅꯣꯏ ꯈꯨꯟꯗꯣ
ꯑꯗꯨ ꯈꯪꯉꯤꯗꯤ ꯂꯥꯛꯎꯗꯅ
ꯀꯣꯏꯐꯝ ꯂꯩꯕ꯭ꯔꯣ
ꯎꯝ ꯂꯩꯩꯅ ꯒꯩꯅꯣ
ꯒꯥꯔꯗꯦꯟꯒꯨꯝꯕ ꯂꯩꯕ꯭ꯔꯣ
ꯏꯁ ꯒꯥꯔꯗꯦꯟꯗꯤ ꯂꯩꯇꯦꯗ ꯃꯇꯝꯁꯤꯒꯩ ꯒꯥꯔꯗꯦꯟꯃꯨꯛ ꯆꯠꯅꯤꯡꯕ꯭ꯔꯣꯅꯦ
ꯍꯥꯏꯁ ꯅꯤꯡꯉꯦꯦ
ꯅꯣꯏ ꯇꯜꯂꯗꯤ ꯖꯨꯒꯨꯝꯕ ꯆꯠꯅꯤꯡꯉꯦ
ꯑꯩ
ꯌꯃꯨꯈꯣꯟ ꯇꯥꯗ ꯌꯣꯡ ꯈꯣꯡꯖ ꯇꯥꯗꯕ ꯀꯨꯏꯔꯦ ꯆꯠꯠꯇꯣꯏꯅꯦ ꯆꯠꯇꯣꯏꯅꯦ
ꯑꯁ ꯅꯪꯗꯤ ꯀꯅꯥ ꯀꯅꯥꯥꯟ ꯂꯩꯒꯦ ꯏꯃꯥꯟꯅꯕꯤ ꯈꯣꯏꯒ ꯂꯩꯕ꯭ꯔꯣ
ꯑ
ꯅꯨꯡꯉꯥꯏꯀꯦ
ꯎ ꯑꯥꯏꯇꯅ ꯌꯨꯝꯗ ꯝ ꯂꯩꯔꯦ ꯌꯥꯅꯦ ꯁꯨ ꯗꯦꯗ
ꯑꯁ ꯅꯨꯄꯤꯁꯤꯡꯗꯤ ꯀꯩꯅꯣ ꯂꯧ ꯁꯨꯕꯗ ꯉꯥꯛꯇ ꯍꯥꯏꯔꯁꯤꯕꯨ ꯅꯨꯅꯤꯄꯥꯕꯨ ꯉꯥꯛꯇ ꯌꯦꯡꯉꯒ ꯂꯩꯕ ꯃꯥꯜꯂꯤꯦꯗ
ꯂꯩꯁꯥꯕꯤ ꯑꯣꯏꯔꯤꯉꯩꯁꯤꯗ ꯅꯨꯡꯉꯥꯏꯍꯧꯗꯗꯤ ꯍ ꯂꯪꯁꯨꯣ
ꯂꯣꯏꯔꯔꯦ ꯂꯩꯩꯁꯥꯕꯤꯗꯨꯕꯨ ꯂꯧ
ꯌꯨꯝ ꯄꯥꯜꯂꯒ ꯑꯃꯨꯛ ꯂꯧ ꯁꯨꯔꯗꯤ ꯋꯥꯕꯅ ꯁꯤꯔꯅꯤ
ꯑꯁ
ꯇꯧꯔꯤꯅꯣꯅ
ꯕꯣꯔ ꯀꯥꯎꯔꯣꯚꯥꯏꯗ ꯕꯣꯔ ꯀꯥꯎꯔꯤꯅꯦ ꯑꯉꯥꯡꯁꯤ
ꯏꯁ ꯇꯨꯃꯤ ꯅꯂꯥꯏꯣꯍꯦ
ꯕꯨ ꯁꯅꯗꯨꯕ ꯀꯨꯏꯔꯦ ꯃꯇꯝꯁꯤ ꯀꯩꯅꯣ ꯇꯧ ꯇꯧꯕꯒꯤ ꯁꯅꯥꯗꯕ ꯀꯨꯏꯔꯦ
ꯑꯁ ꯊꯕꯛꯁꯨ ꯁꯨꯗ꯭ꯔꯦ ꯅꯨꯡꯉꯥꯏꯔꯦ ꯍꯟꯗꯛ ꯃꯔꯛꯁꯦ ꯌꯨꯝꯗ ꯑꯗꯨꯝ ꯇꯨꯝꯃꯒ ꯆꯥꯔ ꯂꯩꯕꯅꯤꯅ
ꯑꯁ ꯌꯥꯝꯅꯣ ꯏꯔꯣ ꯃꯅꯤ ꯑꯗꯨꯗꯤ
ꯑꯁ ꯅꯪꯁꯨ ꯆꯨꯝꯅ ꯍꯥꯏꯔꯛꯑꯦ
ꯅꯪ ꯅꯣꯏꯕ꯭ꯔꯥ ꯁꯀ
ꯑꯁ ꯂꯕꯔꯦ ꯅꯤꯡꯊꯝꯇ ꯍꯥꯏꯔꯒ ꯑꯃꯨꯛ ꯍꯥꯏꯌꯑꯣ ꯍꯥꯏꯁꯤꯗꯤ ꯑꯁ
ꯎꯝꯪ ꯅꯪꯒꯣ
ꯎꯝ
ꯎꯃꯥꯡ ꯆꯥꯎꯕ꯭ꯔꯥ ꯅꯦꯝꯕ꯭ꯔꯥ
ꯅꯃꯥꯟꯅꯕꯤꯗ ꯍꯪꯉꯣꯃ ꯍꯥꯏꯕꯤꯔꯅꯤ
ꯑꯦ ꯅ ꯑꯗꯨꯝꯌꯣ ꯇꯔꯤ
ꯍ ꯀꯌꯥꯃꯣ ꯍꯥꯏꯁꯤꯔꯥ ꯋꯥꯡꯗꯦꯗ ꯎ ꯐꯥꯏꯚ ꯄꯣꯏꯟ ꯐꯥꯏꯚꯗꯤ ꯌꯥꯎꯋꯦ
ꯎꯝ ꯋꯥꯉꯗ
ꯈꯪꯗꯦ ꯑꯩꯗꯤ ꯋꯥꯡꯗꯅ ꯁꯤꯛꯁ ꯌꯧꯅꯤꯡꯉꯦ ꯑꯩꯗꯤ
ꯑꯁ
ꯋꯥꯡꯗꯤꯌꯦꯦ ꯋꯥꯡꯗꯤꯌꯦꯦ
ꯏꯃꯥꯟꯅꯕꯤꯗꯨꯒ ꯅꯣꯏ ꯂꯦꯡꯒꯥꯔꯥ
ꯑꯥ ꯎꯝ ꯃꯥꯅ ꯊꯥꯗ ꯈꯔ ꯑꯍꯟ ꯑꯣꯏꯔꯝꯃꯦ
ꯃꯅꯥ ꯌꯦꯅꯦ ꯑꯗꯨꯗꯤ
ꯅꯪꯗꯤꯦ ꯅꯪꯁꯨ ꯋꯥꯡ ꯆꯥꯎ ꯃꯥꯜꯂꯦꯗ
ꯎꯝ ꯆꯥꯎꯥꯎ ꯋꯥꯡꯗ ꯑꯩ
ꯑꯪ ꯂꯃꯨ ꯍ ꯂꯥꯡꯅꯕ
ꯏꯃꯥꯟꯅꯕꯤꯗꯨꯒ ꯈꯤꯇꯪ ꯋꯥꯡꯈꯤ ꯀꯇ
ꯅꯃꯥꯟꯅꯕꯤꯗꯤ ꯑꯩꯈꯣꯏ ꯈꯨꯟꯗ ꯑꯗꯨꯝ ꯃꯣꯏ ꯁꯥꯁꯤ ꯃꯣꯏ ꯁꯥꯁꯤ ꯉꯥꯛꯇ ꯉꯥꯛꯇꯅꯤ
ꯑꯣ ꯃꯥꯡꯒ ꯇꯧꯔꯦ ꯑꯗꯨꯣꯅ ꯄꯤꯁ
ꯃꯥ ꯑꯟ ꯄꯨꯔꯥ ꯅꯨꯍꯣꯏꯔꯃꯤꯅꯤꯀꯣ
ꯎꯝ
ꯑꯩ ꯍꯥꯏꯕꯅꯦꯕ ꯅꯣꯏꯔꯦ ꯍꯥꯏꯔꯒ ꯅꯣꯏꯗꯦ ꯅꯣꯏꯗꯦ ꯍꯥꯏꯕꯅꯤ꯫ ꯌꯦꯡꯕ ꯌꯥꯗ꯭ꯔꯦ ꯅꯣꯏꯃꯅ ꯅꯣꯏꯔꯒ ꯇꯦꯜꯂꯗꯤ ꯌꯦꯡꯕ ꯌꯥꯗ꯭ꯔꯦꯕ꯫ ꯐꯥꯏꯚ ꯍꯟꯗ꯭ꯔꯦꯠ ꯂꯤꯇꯔ ꯁꯦꯟꯇꯦꯖꯇꯨ ꯃꯥꯜꯂꯛꯑꯦꯕ꯫ ꯍꯥ ꯍꯥ ꯑꯁꯦꯡꯕꯅꯦ ꯃꯤꯖꯦ ꯇꯦꯜꯂꯒ ꯅꯣꯏꯕꯁꯦ ꯐꯖꯗꯦꯕ ꯆꯥꯡ ꯅꯥꯏ ꯃꯥꯥꯡꯗꯤ ꯎ ꯎꯝ ꯃꯥꯗꯤ ꯅꯣꯏꯃꯜꯂꯦꯕ ꯗꯥꯥ ꯗꯤ ꯅꯨꯄꯥꯗꯤ ꯋꯥꯡꯔꯒ ꯅꯣꯏꯗꯤ ꯈꯔ ꯐꯖꯩꯕ꯫ ꯅꯨꯄꯥꯗꯤ ꯇꯦꯜꯂꯒ ꯅꯣꯏꯔꯁꯨ ꯈꯔ ꯑꯗꯨꯝ ꯌꯥꯔꯤ ꯅꯨꯄꯥꯗꯤ ꯌꯦꯡꯕ ꯌꯥꯏꯗ꯫ ꯅꯨꯄꯤ ꯖꯤꯅꯤ ꯇꯦꯂꯒ ꯅꯣꯏꯔꯗꯤ ꯏꯁ
ꯅꯨꯄꯥ ꯄꯤꯛꯄꯁꯨ ꯄꯥꯝꯅꯤ꯫
ꯄꯥꯝꯗꯦ
ꯃꯤꯅ ꯎꯁꯤꯠꯂꯣꯏ ꯍꯤ ꯍꯤ
ꯁ ꯎꯝꯍꯨꯝ ꯂꯣꯏꯔꯦꯍꯦ ꯀꯩ ꯍꯥꯏ ꯆꯨꯝꯃꯦ ꯆꯨꯝꯃꯦ ꯅꯪꯅ ꯍꯥꯏꯔꯤꯗꯣ
ꯍꯥ ꯍꯥ ꯍꯥ ꯍꯥ
ꯑꯩꯗꯤ ꯀꯩ ꯍꯥꯏꯒꯗ꯭ꯔꯥ ꯈꯜꯂꯒ ꯎꯁꯤꯠꯇꯦ ꯑꯁ ꯅꯨꯄꯥ ꯅꯨꯄꯥ ꯅꯦꯝꯃꯁꯨ ꯅꯨꯄꯤ ꯋꯥꯡꯉꯗꯤ ꯌꯥꯔꯦ ꯀꯩꯅꯣ꯫
ꯅꯨꯄꯥ ꯋꯥꯉꯒ ꯅꯨꯄꯤ ꯅꯦꯝꯖꯨ ꯈꯔ ꯐꯖꯕꯅꯤ ꯑꯗꯨꯁꯨ
ꯑꯁ ꯇꯜꯂꯦ ꯑꯗꯨꯒꯨꯝꯕꯗꯨ꯫ ꯎꯝ ꯅꯪ ꯅꯨꯄꯤ ꯀꯣꯏꯕꯔꯥ
ꯀꯣꯏꯗ꯭ꯔꯗꯤ ꯀꯩꯅꯣ ꯍꯧꯖꯤꯛꯀꯥꯟꯁꯤꯗꯤ ꯀꯣꯏꯗ꯭ꯔꯗꯤ ꯅꯪꯁꯨ ꯀꯣꯏꯔꯝꯒꯅꯤ ꯅꯪ
ꯑꯣꯏ
ꯑ ꯅꯪꯁꯨ ꯀꯣꯏꯗ ꯈꯪꯉꯤꯗꯅꯦ ꯅꯃꯥꯅꯕꯤ ꯍꯥꯏꯔꯛ ꯏꯗ
ꯑꯥꯏꯁ ꯀꯣꯏꯗ꯭ꯔꯗꯤ ꯍꯧꯖꯤꯛ ꯀꯣꯏꯗ꯭ꯔꯗꯤ ꯃꯇꯝ ꯂꯩꯇꯔ꯭ꯦ꯫
ꯑꯗꯨꯅꯦ ꯅꯃꯥꯟꯅꯕꯤꯁꯨ ꯈꯔ ꯊꯤꯕꯤꯌꯨꯅꯦ꯫
ꯑꯁ ꯂꯩꯕꯅꯦ꯫
ꯑꯁ ꯑꯩꯥꯉꯣꯟꯗꯤ ꯂꯩꯇꯦ ꯍꯥꯏꯖꯤꯜꯂꯦ꯫
ꯂꯩꯔꯁꯨꯅꯦ ꯃꯥꯗꯤ ꯀꯨꯏꯔꯦ ꯀꯣꯢꯅꯩ ꯉꯥꯛꯇꯅꯤ꯫
ꯎꯝ ꯍꯣꯔꯦꯟ ꯍꯥꯏꯕ ꯇꯥꯔꯦ ꯃꯥꯗꯤ ꯑꯩꯉꯣ ꯑꯩꯒꯤ ꯃꯔꯝ ꯈꯪꯅꯕꯗ ꯂꯣꯏ ꯈꯪꯒꯔꯕꯅꯤ ꯃꯥ
ꯂꯩꯇꯦ ꯍꯥꯏꯕꯗꯣ ꯊꯥꯖꯔꯨꯅꯨꯀꯣ ꯂꯩꯕꯅꯤ ꯃꯆꯤꯟ ꯊꯤꯕꯅꯤ꯫
ꯎꯝ ꯂꯩꯗꯤ ꯂꯩꯔꯝꯅꯤ ꯈꯜꯂꯤꯕ ꯑꯩꯁꯨ ꯃꯥ ꯍꯥꯟꯅ ꯐꯖꯅꯤ ꯀꯩꯅꯣ ꯇꯧꯔꯝꯕꯅꯦꯕ ꯑꯈꯣꯏ ꯈꯪꯉꯦꯕ ꯃꯥꯖꯦ ꯈꯨꯟꯗ ꯀꯌꯥꯝ ꯂꯥꯛꯇꯕꯅꯤꯅꯀꯣ ꯄꯥꯛ ꯊꯦꯡꯅꯗꯦꯗ ꯑꯈꯣꯏ ꯀꯨꯝꯍꯩꯇ ꯅꯠꯇ꯭ꯔꯒ ꯈꯨꯟꯒꯤ ꯄ꯭ꯔꯣꯒꯥ꯭ꯔꯥꯝ ꯊꯣꯛꯄꯗꯣ ꯑꯗꯨ ꯈꯛꯇꯅꯤ ꯊꯦꯅ
ꯎꯝ ꯃꯣꯏꯌꯨꯝꯗ ꯑꯃꯐꯥꯎ ꯆꯇꯔꯤ ꯍꯥꯏꯗꯤ
ꯃꯣꯏ ꯌꯨꯝꯗ
ꯑꯥ
ꯂꯥꯎꯗꯅ ꯂꯥꯎꯗꯅ ꯅꯃꯥꯟꯅꯕꯤ ꯈꯣꯏ
ꯆꯠꯁꯦ ꯍꯥꯏꯅ ꯀꯧꯗꯦꯅꯦ ꯃꯥꯗꯤ
ꯀꯧꯗꯦ
ꯃꯊꯟꯗ ꯑꯗꯨꯝ ꯆꯠꯂꯒ ꯂꯩꯇꯦ
ꯅꯪꯅ ꯅꯪꯅ ꯍꯥꯏꯒꯗꯕꯅꯦ ꯅꯣꯏ ꯈꯨꯟ ꯑꯝꯇ ꯌꯦꯡꯅꯤꯡꯉꯦ ꯆꯠꯃꯤꯟꯅꯁꯦ ꯍꯥꯏꯌꯣ
ꯏꯕꯣꯛ ꯈꯣꯏꯒꯤ ꯌꯨꯝꯁꯨ ꯂꯩꯌꯦꯕꯀꯣ ꯁꯣꯔꯣꯛ ꯃꯊꯛ ꯑꯥ
ꯁꯣꯔꯣꯡ ꯃꯊꯛꯇ ꯑꯗꯨꯗꯤ ꯑꯩꯈꯣꯏꯅ ꯑꯇꯣꯞꯄꯗ ꯑꯣꯏꯔꯝꯃꯅꯤ
ꯎꯝ ꯏꯃꯥꯟꯅꯕꯤꯒꯤ ꯌꯨꯝ ꯆꯪꯐꯝꯗꯨꯅ ꯑꯃ ꯊꯥꯛꯄꯟ ꯑꯦ ꯃꯈꯥꯗꯅꯤꯗꯅ
ꯑꯥ ꯅꯣꯏ
ꯑꯗꯨꯒꯤ ꯃꯊꯛꯇ ꯑꯥ
ꯑꯣ ꯑꯗꯨꯗꯨꯅ ꯈꯨꯟ ꯇꯣꯉꯥꯜꯂꯤꯗꯨꯗꯤ
ꯈꯪꯅꯅꯕ ꯃꯅꯨꯡꯅꯤ ꯅꯪ
ꯃꯃꯤꯡ ꯍꯥꯏꯔꯗꯤ ꯈꯪꯒꯅꯤꯗꯪ
ꯑ ꯍꯥꯏꯔꯣꯏ
ꯑꯩꯁꯨ ꯌꯥꯗꯁꯨ ꯌꯥꯗꯕꯕꯨ ꯍꯥꯏꯔꯨ
ꯃꯆꯤꯟ ꯅꯅꯥꯎ ꯀꯌꯥꯅꯣ ꯅꯪꯗꯤ
ꯎꯝ ꯎꯝ ꯃꯉꯥ ꯃꯉꯥ ꯎꯝ
ꯅꯨꯄꯥ ꯉꯥꯛꯇꯔꯣ
ꯅꯨꯄꯥ ꯃꯔꯤ ꯅꯨꯄꯤ ꯃꯌꯥꯏꯗ ꯂꯩꯅꯩ
ꯑꯁ
ꯄꯤꯅꯤ ꯄꯔꯥ ꯃꯔꯥꯅꯤꯅꯦ
ꯎꯝ ꯑꯗꯨꯃꯥꯏꯅ ꯇꯧꯕꯅꯦ ꯌꯥꯝ ꯂꯨꯅꯁꯨ ꯇꯧꯕꯤꯕꯅꯦ
ꯌꯥꯝ ꯂꯨꯅ ꯇꯧꯗ꯭ꯔꯗꯤ ꯌꯥꯗ꯭ꯔꯦꯕ ꯅꯣꯏꯗꯤ ꯀꯌꯥꯅꯣ
ꯊꯥꯟꯗꯣꯅꯦ ꯍꯥꯏꯁꯦ
ꯑꯦ ꯑꯁꯦꯡꯕꯩꯔꯣ
ꯎꯝ ꯏꯊꯟꯗꯅꯦ ꯅꯨꯄꯤ ꯅꯨꯄꯥꯗꯤ ꯑꯍꯨꯝ
ꯑꯁ ꯃꯔꯥꯏꯗꯤ ꯆꯥꯎꯔꯕꯔꯕꯅꯤꯅ ꯑꯁ ꯑꯌꯥꯝꯕ ꯅꯨꯄꯤ ꯑꯃ ꯂꯩꯔꯤꯁꯦ ꯃꯔꯥꯏꯗꯤ ꯀꯟꯕꯅꯤ ꯎꯝ
ꯏꯃꯥꯟꯕꯤꯁꯨ ꯑꯃ ꯈꯛ
ꯃꯥꯁꯨ ꯆꯞ ꯃꯥꯟꯅꯩ ꯃꯥꯁꯨ ꯑꯩ ꯏꯆꯟꯅꯨꯄꯤꯁꯨ ꯆꯞ ꯃꯥꯟꯅꯩ ꯃꯔꯥ ꯏꯗꯤ ꯂꯩꯥꯏ ꯈꯪꯕ ꯏꯃꯨꯟꯗꯔ ꯑꯃꯃꯝ ꯄꯣꯕꯁꯦ ꯂꯣꯏ ꯈꯪꯉꯦ ꯑꯩ ꯑꯩꯗꯒꯤ ꯈꯪꯉꯤꯕꯅꯤ ꯁꯤ ꯇꯧꯔꯝꯒꯅꯤ ꯍꯥꯏꯕꯗꯣ ꯈꯪꯉꯤꯕ
ꯑꯩꯗꯤ ꯇꯧꯗꯦꯗ
ꯅꯨꯄꯥꯗꯤ ꯀꯌꯥꯅꯣ
ꯑꯍꯨꯝ
ꯑꯁ ꯅꯨꯄꯥ ꯑꯍꯟꯗꯗꯤ ꯋꯥꯔꯝꯒꯅꯤꯅ
ꯅꯨꯄꯤ ꯂꯣꯏꯅ ꯊꯤꯈ꯭ꯔꯦꯗ
ꯑꯁ ꯑꯗꯨꯗꯤ ꯐꯩꯅ
ꯃꯆꯥꯒ ꯀ꯭ꯂꯥꯁ ꯁꯚꯦꯟ ꯀꯥꯕ ꯂꯩ
ꯌꯥꯝ ꯅꯨꯡꯉꯥꯏꯕ ꯏꯃꯨꯡꯅꯤꯅ ꯅꯣꯏꯗꯤ ꯑꯗꯨꯗꯤ
ꯑꯁ ꯅꯨꯡꯉꯥꯏꯇꯦꯗ ꯀꯗꯥꯏꯗꯩꯅꯣ
ꯑꯌꯥꯝꯕ ꯍꯥꯏꯔ ꯅꯨꯄꯤ ꯊꯤꯕ ꯂꯩꯔꯦ ꯍꯥꯏꯗꯤ
ꯂꯅꯨꯀꯣ ꯇꯣꯉꯥꯟ ꯇꯣꯉꯥꯟ ꯆꯥꯟꯅꯈ꯭ꯔꯦ
ꯑꯁ ꯊꯏꯍꯦ ꯑꯗꯨꯗꯅꯦ ꯑꯩ ꯇꯜꯂꯤꯁꯦ ꯅꯨꯄꯤ ꯊꯤꯔꯤꯉꯥꯏ ꯇꯜꯂꯤꯁꯦ
ꯏꯁ ꯀꯔꯤꯒꯤ
ꯏꯃꯥ ꯏꯄꯥꯕꯨ ꯊꯥꯗꯣꯛꯑꯒ ꯆꯠꯇꯣꯏꯁꯦ
ꯆꯠꯇ꯭ꯔꯁꯨ ꯑꯗꯨꯝ ꯂꯩꯕ ꯌꯥꯏꯅꯦ
ꯂꯩ ꯌꯥꯏ ꯑꯩ ꯀꯩꯁꯨ ꯀꯥꯏꯗꯦꯕ ꯑꯗꯨ ꯃꯧ ꯁꯦ ꯇꯨꯉꯥꯟ ꯇꯨꯉꯥꯟ ꯂꯥꯛꯀꯅꯤꯅ
ꯑꯥ
ꯈꯔ ꯁꯥꯊꯤꯕ ꯂꯥꯛꯀꯅꯤ
ꯅꯪꯒꯤ ꯁꯥꯏꯗꯣ ꯍꯥꯏꯔꯣ ꯑꯗꯨꯗꯤ
ꯍꯣꯏ ꯑꯈꯣꯏ ꯁꯥꯏꯕꯨꯗꯤ ꯍꯥꯏꯃꯤꯟꯅꯔꯁꯨ ꯍꯣꯏ ꯐꯩ ꯍꯥꯏꯔ ꯑꯗꯨꯃꯥꯏꯅ ꯇꯧꯔꯦ ꯍꯥꯏꯔꯗꯤ ꯈꯣꯠꯂꯦ ꯍꯥꯏꯔꯁꯨ ꯀꯅꯥ ꯈꯪ ꯇꯝꯕ ꯇꯝꯕ ꯉꯝꯗꯅ
ꯋꯥꯔꯛꯑꯣ ꯅꯪꯅ
ꯑꯁ ꯍꯧꯖꯤꯛꯇꯤ ꯋꯥꯔꯛꯄ ꯃꯇꯝ ꯅꯠꯇꯦꯗ ꯃꯁꯥ ꯃꯁꯥꯅ ꯒ꯭ꯌꯥꯟ ꯇꯥꯒꯗꯕꯅꯤ
ꯎꯝ
ꯋꯥꯔꯛꯄ ꯃꯇꯝ ꯅꯠꯇ꯭ꯔꯦ ꯍꯧꯖꯤꯛꯇꯤ
ꯈꯪꯗ꯭ꯔꯦ ꯑꯗꯨꯗꯤ ꯑꯩꯁꯨ
ꯅꯪꯁꯨ ꯊꯨꯅ ꯌꯨꯝ ꯄꯥꯜꯂꯨꯀꯣ ꯎꯝ ꯍꯧꯖꯤꯛ
ꯌꯥꯝ ꯁꯥꯗ꯭ꯔꯣ ꯅꯣꯏꯔꯣꯝꯗꯗꯤ
ꯁꯥꯏꯗ ꯁꯥꯏꯌꯦ
ꯁꯥꯕ ꯈꯥꯡꯕ ꯉꯝ꯭ꯔꯣ ꯅꯪ
ꯉꯝꯃꯤꯗ ꯑꯩꯗꯤ ꯀꯩꯁꯨ ꯀꯥꯏꯗꯦꯗꯥ
ꯊꯥꯖꯗ꯭ꯔꯦꯗ
ꯋꯤꯟꯇꯔꯁꯨ ꯄꯥꯝꯃꯦ ꯁꯃꯔꯁꯨ
ꯁꯥꯕꯕꯨ ꯀꯅꯥꯅ ꯄꯥꯝꯕ ꯂꯩꯒꯦ
ꯑꯁ ꯃꯔꯛ ꯃꯔꯛꯇꯗꯤ ꯅꯨꯡꯉꯥꯏꯌꯦ ꯃꯔꯛ ꯃꯔꯛꯇꯗꯤ ꯁꯥꯔꯀꯥꯟꯗ ꯑꯃꯨꯛ ꯁꯥꯟꯅꯔꯗꯤꯀꯣ ꯑꯗꯨꯒꯤ ꯇꯥꯜꯂꯦ
ꯅꯣꯏꯒꯤ ꯒꯔꯧꯟꯗꯣ ꯌꯥꯝ ꯆꯥꯎꯕ꯭ꯔꯣ
ꯆꯥꯎ